ꯍꯜꯂꯣ
ꯍꯜꯂꯣ
ꯍꯜꯂꯣ
ꯍꯦꯜꯂꯣ ꯍꯥꯏꯕꯁꯤ ꯃꯩꯇꯩꯔꯣꯟꯗ ꯀꯃꯥꯏꯟ ꯍꯥꯏꯗꯣꯏꯅꯣ
ꯇꯕ꯭ꯔꯣ
ꯇꯥꯕ꯭ꯔꯣ ꯍꯥꯏꯕꯗꯤ
ꯇꯥꯕ꯭ꯔꯣ ꯍꯥꯏꯕꯅꯦ ꯑꯩ
ꯍꯦꯜꯂꯣ ꯍꯥꯏꯕꯗꯤ ꯒ꯭ꯔꯤꯇꯤꯡꯁꯅꯤꯗꯅ
ꯍꯥꯏꯕꯤꯒꯦꯕ
ꯎꯝ
ꯅꯨꯡꯉꯥꯏꯔꯤꯕꯣ
ꯅꯨꯡꯉꯥꯏꯔꯤꯕꯣ ꯅꯠꯇꯦ ꯅꯨꯡꯉꯥꯏꯔꯤꯕꯣ ꯍꯥꯏꯗꯤ ꯐꯥ ꯔꯤꯕ꯭ꯔꯣ ꯍꯥꯏꯕꯟ ꯑꯁ ꯑꯃ ꯑꯃꯟ ꯑꯗꯨ ꯅꯠꯇꯦ
ꯀꯩ ꯍꯥꯏꯗꯣꯏꯅꯣ ꯈꯪꯗꯦ ꯑꯩꯖꯣ
ꯌꯥꯝ ꯈꯪꯕ ꯇꯥꯏꯗ ꯑꯩ ꯍꯥꯏꯒꯦ ꯑꯩ ꯍꯥꯏ ꯍꯥꯏꯒꯦ
ꯑꯩ ꯈꯟꯕꯗꯣ ꯑꯃꯨꯛ ꯂꯥꯜ ꯂꯩꯔꯝꯃꯕ
ꯑꯁ ꯃꯩꯇꯩꯔꯣꯟꯁꯦ ꯈꯪꯗꯦꯗꯥ ꯌꯥꯝ ꯂꯨꯕꯒꯨꯝ ꯃꯔꯛ ꯃꯔꯛꯇꯗꯤ
ꯌꯥꯝ ꯂꯥꯏꯕꯁꯨ ꯑꯣꯏꯕ ꯍꯥꯏꯌꯣ
ꯍꯣꯏꯅꯦ
ꯑꯩꯅ ꯉꯁꯤ ꯉꯁꯥꯏ ꯃꯩꯇꯩꯂꯣꯟꯗꯒ ꯉꯥ
ꯗꯤ ꯍꯩꯔꯝꯃꯗꯤ ꯅꯨꯡꯉꯥꯏꯗꯧꯕ
ꯑꯣ ꯑꯗꯨꯅꯦ ꯑꯁ ꯑꯩꯅ ꯍꯤꯟꯗꯤ ꯍꯩꯔꯝꯃꯕ ꯃꯣꯏꯖꯦ ꯉꯥꯡꯊꯗꯣꯏꯖꯦ ꯑꯩꯗꯤ ꯄꯋꯥꯔ ꯂꯝ ꯑꯩꯗꯤ ꯄꯋꯥꯔ ꯌꯥꯝ ꯂꯩꯌꯦꯕꯀꯣ ꯑꯩꯅ ꯉꯥꯡꯙꯗꯣꯏ ꯃꯌꯥꯝꯖꯦ ꯃꯣꯏ ꯁꯤꯒꯅꯤ ꯃꯣꯏ
ꯍꯣꯏꯅꯦ ꯍꯧꯒꯠꯇꯁꯨ ꯌꯥꯔꯦꯕ
ꯎꯝ ꯃꯣꯏꯅ ꯏꯪꯂꯤꯁ ꯉꯥꯡꯕ ꯍꯩꯇꯕꯅꯦ ꯑꯩꯅ ꯍꯤꯟꯗꯤ ꯉꯥꯡꯕ ꯍꯩꯇꯕꯅꯦ ꯄꯨꯔꯥ ꯕꯦꯔꯥꯗꯅꯦꯀꯣ ꯆꯠꯂꯤꯖꯦ ꯒꯣꯏꯅ
ꯑꯁ ꯑꯩ ꯂꯥꯁ ꯏꯌꯥꯔ ꯆꯠꯂꯦ ꯍꯥꯏꯕꯗꯣ
ꯎꯝ
ꯑꯗꯨꯗꯗꯤ ꯃꯣꯏꯁꯨ ꯍꯤꯟꯗꯤ ꯈ ꯐꯖꯅ ꯈꯪꯗꯦꯕꯀꯣ
ꯎꯝ
ꯑꯗꯨꯒꯤ ꯑꯩꯈꯣꯏꯅ ꯍꯤꯟꯗꯤꯖꯦ ꯃꯇꯠ ꯃꯇꯠ ꯇꯠ ꯑꯗꯨꯝ ꯉꯅꯥꯔꯒ ꯏꯪꯂꯤꯁꯀ ꯃꯤꯛꯁ ꯇꯧꯔꯒ ꯑꯗꯨꯝ ꯉꯥꯡꯕꯅꯦꯕ ꯑꯗꯨꯗ ꯃꯣꯏꯖꯦ ꯍꯣꯏ ꯈꯔꯕꯨꯗꯤ ꯒ꯭ꯌꯥꯟ ꯇꯥꯏ ꯑꯗꯨ ꯑꯣꯏꯔꯁꯨ ꯃꯣꯏꯖꯨ ꯇꯥꯃꯤꯜ ꯁꯥꯎꯠ ꯏꯟꯗꯤꯌꯥꯟ ꯑꯣꯏꯕꯅꯤꯅꯀꯣ ꯇꯥꯃꯤꯜ ꯉꯥꯛꯇꯅꯦꯕ ꯃꯣꯏ ꯉꯥꯡꯅꯔꯤꯗꯣ
ꯎꯝ
ꯃꯣꯏꯖꯦ ꯍꯤꯟꯗꯤꯖꯨ ꯐꯖꯅ ꯍꯩꯇꯦ ꯏꯪꯂꯤꯁꯁꯨ ꯐꯖꯅ ꯉꯥꯡꯕ ꯍꯩꯇꯦ ꯑꯁ ꯋꯥꯕꯅꯤ
ꯎꯝ
ꯈꯣꯏ ꯃꯦꯅꯦꯖꯔꯁꯤꯡꯗꯤ ꯌꯥꯝ ꯍꯩꯌꯦꯕꯀꯣ
ꯎꯝ
ꯑꯗꯣ ꯃꯦꯅꯦꯖꯔ ꯅꯠꯇꯕ ꯁꯨꯄꯔꯚꯥꯏꯖꯔꯁꯤꯡꯗꯤ ꯑꯁ ꯐꯨꯅꯤꯡꯕ ꯌꯥꯎꯋꯤ
ꯎꯝ
ꯍꯥꯏꯗꯤ ꯅꯨꯄꯤꯖꯦ ꯑꯃꯈꯛꯅꯦꯕ ꯑꯩꯈꯣꯏ ꯊꯕꯛ ꯃꯐꯝꯗ ꯂꯩꯖꯦ
ꯎꯝ
ꯑꯗꯨꯁꯨ ꯀꯥꯎꯟꯇꯔꯅꯦꯕ
ꯎꯝ
ꯑꯩꯈꯣꯏꯅ ꯀꯥꯎꯟꯇꯔ ꯚꯣꯏꯁ ꯑꯣꯏꯕ
ꯎꯝ
ꯅꯠꯇꯦ ꯅꯨꯄꯤꯗꯨꯅ ꯔꯤꯁꯦꯞꯁꯅꯤꯁ ꯍꯥꯏꯕ ꯇꯥꯔꯦ ꯑꯩꯈꯣꯏꯅ ꯀꯥꯎꯟꯇꯔꯗ ꯂꯩꯕ
ꯎꯝ
ꯑꯗꯨ ꯅꯨꯄꯤꯒꯤ ꯃꯋꯥꯖꯤꯁꯨ ꯑꯩꯈꯣꯏꯒꯤ ꯁꯨꯄꯔꯚꯥꯏꯖꯔ ꯑꯣꯏꯕ
ꯎꯝ
ꯑꯁ ꯂꯤꯛꯄ ꯆꯥꯡꯁꯤꯗꯤ ꯂꯣꯏꯔꯦ ꯍꯥꯏꯖꯤꯅꯤ
ꯎꯝ
ꯃꯣꯏꯁꯤ ꯀꯩꯝꯁꯨ ꯅꯠꯇꯕꯗ ꯁꯥꯎꯔꯕ ꯂꯣꯏꯔꯦ ꯃꯃꯤꯠꯇꯨ ꯆꯣꯡꯊꯣꯛꯅꯤꯡꯉꯥꯏ ꯇꯧꯕꯅꯤ
ꯎꯝ
ꯀꯩꯅꯣ ꯇꯨꯃꯤꯟ ꯂꯩꯔꯤꯗꯨꯕꯣ ꯋꯥ ꯉꯥꯡꯅꯤꯡꯗ꯭ꯔꯕꯣ
ꯑꯩ ꯊꯣꯡꯅꯕ ꯑꯩꯅ ꯇꯧꯅꯕꯗꯣ ꯇꯧꯔꯗꯤ ꯂꯣꯏꯔꯦꯅꯦ ꯁꯤꯅꯦ ꯑꯩꯗꯤ
ꯃꯤ ꯑꯃꯅ ꯆꯩꯒꯦꯔꯥ ꯈꯣꯠꯀꯦꯔꯥ ꯁꯨꯡꯂꯧ ꯂꯧꯗꯦ
ꯋꯥꯔꯁꯨ ꯋꯥꯅ ꯅꯪ ꯊꯥ ꯑꯃꯒꯨꯝꯕ ꯂꯩꯔꯗꯤꯅ ꯑꯗꯨꯝ ꯍꯩꯔꯛꯀꯅꯤꯗ ꯇꯥꯊꯣꯛꯄ ꯍꯩꯔꯗꯤ ꯉꯥꯡ ꯊꯣꯛꯄꯗꯤ ꯑꯗꯨꯝ
ꯈꯪꯅꯤꯡꯕꯒꯤ ꯏꯟꯇꯔꯦꯁꯇ ꯈꯪꯅꯤꯡꯕꯒꯤ ꯏꯟꯇꯔꯦꯁ ꯂꯩꯇꯦꯅꯦꯍ ꯈꯪꯗꯧ ꯃꯥꯟꯗꯦ ꯑꯩꯁꯦ ꯁꯨꯡꯆꯪ ꯆꯪꯗꯦꯕ ꯍꯤꯟꯗꯤ ꯃꯔꯣꯟꯁꯦ
ꯑꯁ ꯑꯩꯈꯣꯏꯒꯤ ꯀꯥꯎꯟꯇꯔ ꯕꯣꯏꯁꯁꯤꯅ ꯀꯩꯅꯣ ꯃꯣꯏꯒꯤ ꯄꯣꯠ ꯗꯦꯂꯤꯚꯔ ꯇꯧꯕ ꯅꯠꯇꯕ
ꯎꯝ ꯎꯝ
ꯃꯣꯏ ꯄꯣꯠ ꯑꯣꯗꯔ ꯇꯧꯕꯗꯣ ꯄꯨꯔꯛꯑꯀꯥꯟꯗ ꯃꯣꯏꯁꯦ ꯂꯧꯅꯕꯒꯤ ꯀꯩꯅꯣ ꯅꯥꯞ ꯁꯦꯔꯤꯌꯦꯜ ꯅꯝꯕꯔ ꯇꯣꯀꯦꯟ ꯅꯝꯕꯔꯗꯨ ꯂꯥꯎꯊꯣꯛꯑꯅꯤꯕ ꯃꯦꯆꯤꯟꯗ
ꯎꯝ
ꯑꯗꯨ ꯂꯥꯎꯊꯣꯛꯑꯀꯥꯟꯗ ꯂꯥꯛꯇ꯭ꯔꯗꯤ ꯑꯩꯈꯣꯏꯗ ꯃꯥꯏꯞ ꯑꯃꯁꯨ ꯂꯩꯌꯦꯕ
ꯎꯝ
ꯑꯗꯨꯝ ꯃꯥꯏꯁꯨꯗ ꯄꯥꯏꯔꯒ ꯑꯁ ꯃꯣꯏꯒꯤ ꯅꯝꯕꯔꯗꯨ ꯂꯥꯛꯑꯣꯅꯤ ꯍꯦꯛ ꯇꯥꯗ꯭ꯔꯕ ꯂꯥꯋꯥꯏ ꯃꯆꯨ ꯂꯑꯣ ꯇꯣꯏ ꯃꯩꯇꯩ ꯂꯣꯟꯗ ꯑꯁꯨꯃꯥꯏ ꯂꯥꯎꯖꯦ ꯑꯁ ꯈꯪꯗꯦꯕꯀꯣ
ꯎꯝ
ꯑꯩꯈꯣꯏ ꯁꯥꯎꯅꯤꯡ ꯀꯥꯟꯗ ꯑꯁꯨꯃꯥꯏꯅ ꯄꯨꯂꯥꯎ ꯂꯥꯎꯕꯅꯤ ꯍꯥꯏꯗꯤ ꯂꯣꯟꯁꯤ ꯇꯣꯉꯥꯟꯕ ꯇꯥꯔꯗꯤ ꯃꯣꯏꯁꯨ ꯌꯦꯡꯅꯑꯦꯕ ꯈꯪꯕ
ꯖꯥꯠ ꯖꯥꯠ ꯉꯥꯡꯕꯅꯤ ꯑꯁ ꯑꯗꯨꯒ ꯑꯈꯣꯏꯒꯤ ꯃꯥꯁꯇꯔ ꯆꯦꯐꯇꯤ ꯌꯥꯝ ꯋꯥꯡ ꯆꯥꯎꯋꯦꯕꯀꯣ
ꯎꯝ
ꯑꯈꯣꯏꯅ ꯑꯈꯣꯏꯒ ꯂꯩꯃꯤꯟꯅꯕ ꯀꯥꯟꯗ ꯀꯩ ꯍꯥꯏꯁꯤꯔ ꯁꯣꯜꯗꯔꯗꯣ
ꯎꯝ
ꯑꯗꯨꯐꯥꯎ ꯌꯧꯗꯦ ꯃꯥꯒꯤ ꯑꯦꯜꯕꯣ ꯈꯛꯇꯅꯤ ꯑꯈꯣꯏꯗꯤ
ꯄꯨꯔꯥ ꯖꯥꯏꯑꯦꯟꯒꯨꯝꯕꯅꯦꯕ ꯃꯁꯥꯛ ꯇꯣ
ꯀꯨꯆꯨꯕꯨꯗꯤ ꯍꯥꯏꯔꯨꯔꯅꯨ ꯑꯃꯨꯀꯥꯊꯤꯅꯤ ꯄꯨꯔꯥ
ꯍꯝ
ꯑꯈꯣꯏꯁꯤꯗ ꯂꯥꯛꯑ ꯀꯥꯟꯗꯤ ꯀꯩ ꯍꯥꯏꯁꯤꯔ ꯑꯩꯈꯣꯏꯒꯤ ꯍꯥꯏꯠꯁꯦ ꯑꯗꯨꯝ ꯅꯣꯔꯃꯦꯜ ꯑꯦꯚꯔꯦꯖ ꯇꯥꯏ ꯍꯥꯏꯕꯀꯣ
ꯎꯝ
ꯑꯥꯗ ꯃꯣꯏ ꯃꯐꯝꯗ ꯂꯩꯕꯗꯤ ꯁꯣꯠꯇꯨ ꯁꯣꯠꯇꯨ ꯍꯥꯏꯁꯤꯅꯤ
ꯀꯩꯗꯧꯔꯤꯕ ꯍꯧꯖꯤꯛ
ꯑꯗꯨꯝ ꯍꯤꯞꯄꯒ ꯐꯣꯟ ꯇꯧꯔꯤꯕꯅꯤ ꯀꯩꯗꯧꯔꯒꯦ ꯀꯔꯤ ꯇꯧꯔꯨꯔꯅꯤ ꯇꯨꯝꯕ ꯅꯠꯇꯅ ꯍꯟꯗꯛꯁꯦ ꯖꯄꯥꯟꯖꯦ ꯐꯖꯅ ꯕꯣꯜ ꯁꯥꯅꯩ ꯍꯥꯏꯅꯤ ꯁꯨꯌꯦꯡ ꯌꯦꯡꯕꯤꯗ꯭꯭ꯔꯤ ꯉꯁꯤ ꯍꯧꯖꯤꯛ ꯁꯥꯟꯅꯗꯣꯏꯅꯦꯕ ꯑꯗꯨ ꯌꯦꯡꯒꯦ ꯇꯧꯔꯒ ꯂꯥꯏꯐ ꯊꯥꯒꯠꯇ꯭ꯔꯤꯕꯣ
ꯎꯝ
ꯑꯦ ꯐꯥꯒꯤ ꯅꯠꯇꯦ ꯅꯪ ꯑꯦꯞꯁꯗꯣ ꯍꯥꯏꯔꯛꯑꯣ ꯑꯦꯞ ꯅꯠꯇꯔꯁꯨ ꯂꯤꯡꯒꯨꯕ ꯂꯩꯔꯗꯤ ꯊꯥꯔꯛꯑꯣꯅꯦ ꯑꯩ ꯌꯦꯡꯉꯤꯕꯖꯤ ꯑꯔꯥꯞꯀꯤ ꯀꯩꯅꯣ ꯃꯌꯦꯛ ꯊꯣꯛꯄꯅꯤꯅ ꯅꯨꯡꯉꯥꯏꯇꯕ ꯌꯥꯝ ꯋꯥꯔꯕꯣ
ꯎꯝꯍꯝ
ꯄꯨꯡ ꯀꯌꯥꯗ ꯍꯧꯒꯠꯇꯣꯏꯕ ꯑꯃꯨꯛꯀ
ꯄꯨꯛ ꯇꯔꯦꯠ ꯅꯤꯄꯥꯟ ꯅꯤꯄꯥꯟ ꯃꯄꯥꯟ
ꯚꯤꯇꯥꯝꯤꯟ ꯂꯥꯛꯄ ꯃꯥꯟꯂꯦ ꯍꯦ ꯅꯪꯒꯤꯁꯤ
ꯎꯝ
ꯃꯥꯔꯣꯜ ꯁꯦꯡꯗ꯭ꯔꯦ
ꯕ꯭ꯂꯔ ꯆꯠꯂꯕꯦ
ꯍꯧꯖꯤꯛꯇꯤ ꯁꯣꯏꯗ꯭ꯔꯦꯀꯣ ꯑꯩꯅ ꯍꯥꯏꯕꯗꯣ ꯋꯥꯠꯁꯑꯦꯞꯇ
ꯈꯪꯉꯦ ꯈꯪꯉꯦ ꯈꯪꯉꯦ ꯈꯪꯉꯦ ꯈꯪꯉꯦ ꯅꯪ ꯋꯥꯠꯁꯑꯦꯞꯇ ꯍꯥꯏꯗ꯭ꯔꯁꯨ ꯈꯪꯉꯦ ꯍꯧꯖꯤꯛ ꯍꯥꯏꯅ ꯄꯟꯊꯣꯛꯄꯗ ꯒ꯭ꯌꯥꯟ ꯇꯥꯔꯦ
ꯍꯧꯖꯤꯛ ꯒ꯭ꯌꯥꯟꯇꯥꯔꯕꯣ ꯉꯝꯗ꯭ꯔꯦ ꯎꯝ ꯑꯩꯅ ꯇꯨꯁꯤ
ꯅꯈꯣꯟꯗꫭ ꯐꯖꯅ ꯇꯥꯛ ꯂꯩꯔꯦ
ꯎꯝ
ꯉꯁꯤꯁꯨ ꯗꯦꯠ ꯀꯌꯥꯅꯣ ꯈꯪꯗꯦꯅꯦ ꯇ꯭ꯋꯦꯟꯇꯤ ꯅꯥꯏꯟ ꯍꯜꯂꯣ
ꯎꯝ
ꯇꯥꯏꯀꯣ
ꯎꯝ
ꯑꯩꯁꯨꯨ ꯇꯥꯏꯌꯦ
ꯅꯣꯛꯄ ꯐꯥꯎ ꯉꯝꯗ꯭ꯔꯕ
ꯉꯝꯃꯦ ꯉꯝ
ꯅ ꯅꯃꯤꯠ ꯄꯥꯡꯊꯣꯛꯇ꯭ꯔꯒ ꯅꯣꯛꯏꯕ꯭ꯔꯣ
ꯑꯣꯋꯦ ꯑꯣꯋꯦ
ꯌꯥꯝ ꯐꯩꯅꯥ
ꯅꯪꯒꯤ ꯕꯤꯟꯗꯤꯐꯥꯎ ꯂꯧꯊꯣꯛꯑꯝꯃꯣꯏ ꯈꯪꯏ
ꯗꯥꯥꯏ ꯐꯣꯟ ꯑꯗꯨꯝ ꯇꯧꯕ ꯐꯪꯕ꯭ꯔꯣ
ꯑꯌꯨꯛꯇ ꯇꯧꯋꯦ
ꯃꯆꯤꯟꯗꯤ ꯑꯗꯨꯝ ꯌꯥꯏꯀꯣ
ꯅꯣ
ꯃꯥ ꯀꯩ ꯍꯥꯏꯁꯤꯔꯥ ꯋꯥ ꯉꯥꯡꯀꯥꯟꯗ ꯖꯥꯠ ꯖꯥꯠ ꯑꯩꯈꯣꯏꯅ
ꯈꯪꯗꯦꯗ ꯍꯥꯏꯅꯤꯡꯉꯤ ꯑꯩꯈꯣꯏꯅ ꯊꯥꯖꯗꯕ ꯋꯥ ꯄꯪꯉꯥꯡ ꯉꯥꯡꯔꯛꯑꯦ ꯍꯥꯏꯕ ꯑꯉꯥꯡꯗꯨ
ꯏꯃꯥꯟꯅꯕꯤꯃ ꯇꯨꯝꯃ ꯂꯩꯕꯅꯦ
ꯍꯨꯝ
ꯏꯃꯥꯟꯅꯕꯤ ꯃꯃꯪ ꯃꯪꯉ ꯂꯩꯔꯦꯕ
ꯑꯩꯁꯨ ꯍꯧꯖꯤꯛ ꯃꯥꯥꯏ ꯇꯥꯔꯨꯔꯅꯤ ꯑꯗꯨꯒ ꯇꯨꯝꯃꯅꯤ ꯃꯥꯏ ꯇꯥꯗ꯭ꯔꯗꯤ ꯇꯨꯝꯕ ꯌꯥꯔꯣꯏ
ꯑꯣꯏꯂꯤ ꯇꯧꯕ꯭ꯔꯣ
ꯎꯝ
ꯐꯥꯎꯟꯗꯦꯁꯟ ꯊꯥꯔꯝꯕ ꯀꯩꯀꯥꯗꯨ ꯁꯦꯡꯗꯣꯛꯇ꯭ꯔꯗꯤ ꯌꯥꯔꯣꯏꯌꯦ
ꯅꯨꯄꯤꯁꯤꯡꯗꯤ ꯀꯩ ꯀꯩꯅꯣ ꯐꯖꯅ ꯃꯥꯏꯗ ꯇꯩꯕꯅꯤꯅꯀꯣ ꯃꯥꯏ ꯇꯥꯗ꯭ꯔꯗꯤ ꯌꯥꯔꯔꯣꯏ
ꯑꯧ ꯌꯥꯔꯣꯏ
ꯄꯨꯔꯥ ꯅꯦꯠ ꯅꯦꯆꯔꯦꯜꯅꯦꯍꯦ
ꯅꯝꯐꯨꯗꯅꯦ ꯍꯧꯖꯤꯛ ꯇꯧꯗꯣꯏꯁꯦ ꯑꯁ ꯌꯥꯝ ꯇꯜꯂꯦꯍꯦ
ꯍꯧꯒꯠꯄꯗ ꯐꯥꯎ ꯁꯥꯕꯣꯟꯐꯥꯎ ꯇꯥꯗ꯭ꯔꯤ ꯑꯩꯈꯣꯏꯗꯤ
ꯍꯧꯒꯠꯂꯒ ꯃꯥꯏ ꯇꯥꯕꯗꯣ ꯁꯥꯄꯣꯟꯐꯥꯎ ꯇꯥꯕꯤꯗꯦꯕ ꯑꯈꯣꯏꯗꯤ
ꯑꯥ